ꯎꯝ ꯅꯪ ꯀꯌꯥꯒꯣꯡꯕꯂꯦꯕ
ꯍꯥꯥ
ꯑꯩꯒꯤ ꯃꯔꯤ ꯋꯥꯠꯂꯤꯌꯦ
ꯍ
ꯂꯍ ꯉꯥꯡꯂꯣ
ꯎ ꯅꯉꯅꯤ
ꯐꯖꯅ ꯉꯥꯡꯂꯣ ꯐꯖꯅ ꯑꯩ ꯑꯗꯨꯝ ꯇꯥꯒꯦ
ꯋꯥꯥꯡ ꯋꯥ ꯉꯥꯡꯕ ꯊꯨꯗꯗꯤ ꯐꯖ ꯄꯩꯁꯥ ꯋꯥꯡꯗꯦꯕ ꯈꯪꯕ꯭ꯔꯥ
ꯍꯣꯏ ꯅꯪ ꯅꯪꯁꯨ ꯉꯥꯡꯉꯣ ꯅꯪꯁꯨ ꯉꯥꯡꯉꯗꯤ ꯑꯗꯨꯝ ꯈꯪꯉꯅꯤꯅ ꯁꯥꯕꯥꯎꯔꯦ ꯇꯦ
ꯑꯁ ꯑꯩꯈꯣꯏꯗꯤ ꯏꯪꯕꯅ ꯂꯣꯏꯔꯦ
ꯅꯨꯡꯁꯥ ꯑꯃꯨꯛ ꯊꯣꯛꯏꯅꯦ ꯑꯃꯨꯛ ꯉꯥꯛꯇꯪ ꯅꯣꯡ ꯆꯨꯅ ꯀꯔꯤꯒꯤꯅꯣꯅꯦ
ꯀꯔꯨꯝ ꯗꯗꯤ ꯀ ꯣꯡ ꯑꯦ ꯅꯣꯡ ꯁꯥꯔꯁꯨꯀꯣ ꯑꯗꯨꯝ ꯣꯡꯆꯦꯠ ꯁꯤꯜꯂꯦꯕ ꯌꯨꯝ ꯌꯥꯝ ꯇꯥꯗꯕꯤꯀꯣ ꯑꯩꯈꯣꯏ ꯌꯨꯝ ꯃꯈꯥꯗ ꯂꯧꯕꯨꯛ ꯂꯩꯔꯤꯕ ꯑꯗꯨꯒꯤꯀꯣ ꯅꯨꯡꯁꯤꯠ ꯑꯗꯨꯝ ꯂꯥꯛꯑꯦꯕ
ꯑꯥ
ꯅꯨꯡꯁꯤꯠꯇꯤ ꯋꯥꯠꯇꯦ ꯈꯔꯨꯝꯝꯗꯦ ꯑꯩꯗꯤ ꯅꯨꯡꯁꯤꯠ ꯅꯨꯡꯁꯤꯠ ꯀꯟꯕꯒꯤ ꯅꯨꯡꯁꯤꯠꯄꯨ ꯀꯤꯔꯦ ꯂꯩꯔꯝꯅꯦ
ꯑꯩꯗꯤ ꯌꯨꯝ ꯌꯥꯝꯒꯤ ꯌꯥꯗꯅꯦ ꯅꯨꯡꯁꯥ ꯊꯣꯛꯑꯗꯤ ꯂꯣꯏꯔꯦ ꯃꯥꯒꯤ ꯑꯗꯨꯒ ꯃꯥꯒꯤ ꯃꯊꯪ ꯃꯊꯪ ꯍꯤꯠꯇ ꯑꯗꯨꯝ ꯂꯥꯛꯑꯅꯤ
ꯍꯣꯏ ꯑꯩꯈꯣꯏꯗꯤ ꯅꯨꯡꯁꯤꯠꯇꯤ ꯂꯥꯏꯗ꯭ꯔꯦ ꯅꯨꯡꯉꯥꯏꯕꯁꯤꯗꯤ ꯀꯥ ꯐꯥꯎꯅ ꯂꯩꯕ ꯃꯊꯛꯇꯗꯤ ꯁꯥꯏꯌꯦ ꯎꯄꯥꯛꯥꯛꯅꯤꯅꯀꯣ ꯃꯩ ꯂꯥꯛꯇꯗꯤ ꯁꯥꯏꯌꯦꯕ
ꯁꯤ ꯤꯡꯅꯔꯒꯤ ꯐꯥꯎ ꯌꯥꯝ ꯁꯥꯔ ꯀꯥꯟꯁꯤꯗ
ꯎꯝ ꯑꯩ ꯍꯩ ꯄꯥꯝꯕꯤ ꯊꯥꯕꯁꯨ ꯋꯥꯡꯗ꯭ꯔꯤꯕ ꯃꯦꯡꯒꯣꯒ ꯀꯩꯅꯣ ꯍꯩꯔꯨ ꯊꯥꯏꯌꯦꯕ ꯂꯦꯃꯟꯒꯨꯝꯕꯁꯨ ꯑꯗꯨꯒꯨꯝꯕꯁꯨ ꯋꯥꯡꯗ꯭ꯔꯤꯕ ꯄ
ꯐꯥꯔꯕꯅꯦ ꯑꯗꯨꯗꯤ ꯅꯣꯏ ꯀꯩꯅꯣꯝꯗ ꯀꯣꯝꯂꯥ ꯊꯥꯗ꯭ꯔꯣ ꯅꯣꯏꯔꯣꯝꯗ
ꯑꯁ ꯀꯣꯝꯂꯥꯗꯤ ꯌꯥꯔꯣꯏꯗ ꯏꯁꯤꯡ ꯏꯁꯤꯡ ꯂꯥꯛꯑꯦꯕ ꯃꯈꯥꯗ ꯇꯥꯝꯗꯅꯤꯅ ꯀ ꯆꯣꯝꯄ꯭ꯔꯥ ꯐꯥꯎ ꯀꯩꯅꯣ ꯍꯥꯏꯒ꯭ꯔꯨ ꯐꯥꯎ ꯁꯤꯌꯦ
ꯑꯩꯅ ꯈꯔꯗꯤ ꯏꯪꯕ ꯃꯐꯝꯗꯤ ꯀꯣꯝꯂꯥꯒꯨꯝꯕꯗꯤ ꯈꯔ ꯐꯕ ꯃꯜꯂꯣꯀꯣ ꯑꯗꯨꯒꯤ
ꯑꯩꯈꯣꯏꯗꯤ ꯆꯤꯡ ꯅꯠꯇꯕ ꯅꯠꯇꯦꯕ ꯇꯝꯄꯥꯛꯅꯦꯕ ꯄꯣꯏꯟ ꯃꯉꯥ ꯈꯛꯇ ꯂꯧꯕꯅꯤꯗ
ꯆꯦꯡ ꯆꯦꯡꯒꯟꯗꯕ ꯍꯦ ꯇꯥꯡꯪ ꯊ ꯆꯠꯂꯒ ꯆꯤꯡꯗ ꯂꯩꯕ
ꯍꯣꯏ ꯆꯤꯡ ꯆꯤꯡ ꯆꯤꯡꯗ ꯂꯩꯔꯒ ꯀꯣ ꯇꯝꯄꯥꯛ ꯈꯔ ꯂꯩꯕ ꯑꯗꯨ ꯕꯇꯥ ꯂꯝꯅꯦꯕ ꯑꯩꯈꯣꯏ ꯂꯩꯕꯁꯦ ꯑꯩꯈꯣꯏ ꯍꯣꯏ ꯑꯩꯈꯣꯏ ꯏꯁꯆꯥꯒꯤ ꯅꯠꯇꯦꯕ
ꯑꯣ ꯑꯗꯨꯗ ꯃꯤꯒꯤ ꯂꯝꯗ ꯂꯩꯕꯗꯨ ꯑꯩꯈꯣꯏꯅ ꯇꯅꯃꯛ ꯇꯧꯕ ꯌꯥꯗꯦ ꯍꯥꯏꯕꯗꯨ
ꯑꯗꯨꯅꯤ
ꯑꯩꯈꯣꯏꯒꯤ ꯂꯝ ꯑꯁꯦꯡꯕ ꯑꯣꯏꯔꯗꯤ ꯐꯖꯅ ꯊꯥꯅꯤꯡꯕ ꯊꯥꯕꯅꯀꯣ
ꯍꯣꯏ ꯑꯩꯈꯣꯏ ꯄꯣꯏꯟꯕꯨ ꯍꯦꯜꯂꯗꯤ ꯌꯥꯗꯦꯕ
ꯎꯝ
ꯄꯣꯏꯟ ꯃꯉꯥ ꯈꯛꯇꯅꯦ ꯂꯩꯕ ꯉꯝꯗꯦ ꯄꯣꯏꯟ ꯇꯔꯥꯒꯨꯝ ꯂꯩꯒꯦꯔ ꯄꯣꯏꯟꯗ ꯂꯥꯈ ꯑꯃ ꯑꯃ ꯂꯥꯥꯛ ꯑꯃ ꯍꯦꯜꯂꯤꯕ
ꯑꯗꯨꯗꯤ ꯂꯝꯗꯤ ꯌꯥꯝ ꯇꯥꯡꯕꯅꯤꯍꯦ
ꯎꯝ
ꯀꯗꯥꯇꯪ ꯂꯥꯛ ꯂꯥꯛ ꯂꯥꯛ ꯇꯔꯥ ꯂꯥꯛꯥꯛ ꯀꯨꯟꯗꯥ
ꯈꯪꯗ꯭ꯔꯦꯗ
ꯍꯤꯡꯒꯣꯜ ꯂꯩꯕ ꯍꯥꯏꯕꯁꯤꯗꯤ ꯑꯁ ꯃꯪꯂꯪꯂꯨꯅꯦ ꯑꯗꯨꯖꯤꯛꯇ
ꯑꯩꯈꯣꯏ ꯃꯁꯤꯪ ꯃꯉꯥ ꯂꯩꯍꯧꯕ ꯌꯥꯝ ꯌꯥꯝ ꯐꯈ꯭ꯔꯦ ꯑꯃꯅ ꯑꯃ ꯑꯃꯁꯨ ꯄꯣꯏꯟ ꯇꯔꯥ ꯂꯩꯌꯦꯕꯀꯣ ꯑꯗꯨ ꯈꯔ ꯊꯥꯞꯄ ꯕꯖꯥꯔ ꯊꯥꯞꯄꯀꯣ ꯕꯖꯥꯔ ꯊꯥꯞꯄ ꯑꯗꯨꯒ ꯁ꯭ꯀꯨꯜ ꯊꯥꯞꯄ ꯑꯗꯨꯗꯨꯗꯤ ꯈꯔ ꯍꯣꯡꯉꯦꯕꯀꯣ ꯑꯗꯨꯗꯗꯤ ꯄꯣꯏꯟ ꯇꯔꯥꯒꯨꯝ ꯂꯩꯍꯧꯋꯦ ꯑꯗꯨꯗꯁꯨ ꯑꯗꯨꯝ ꯊꯜꯂꯛ
ꯑꯗꯨꯅꯦ ꯑꯗꯨꯅꯦ ꯑꯗꯨ ꯁꯤ ꯕꯖꯥꯔ ꯑꯦꯔꯤꯌꯥꯗ ꯂꯩꯥꯏꯕꯁꯤꯡꯁꯦ ꯍꯦꯟꯅ ꯍꯦꯟꯅ ꯇꯥꯡꯉꯦꯕ
ꯍꯣꯏ ꯑꯩꯈꯣꯏ ꯕꯖꯥꯔ ꯅꯛꯑꯦꯕ ꯈꯔ ꯑꯗꯨ ꯌꯥꯝ ꯇꯥꯡꯕ
ꯑꯅꯁꯤꯡꯅꯤ ꯇꯥꯡꯉꯅꯤ
ꯍꯥꯥ
ꯕꯖꯥꯔꯗ ꯅꯛꯄꯁꯤꯡꯒꯤꯗꯤ ꯈꯔ ꯈꯔ ꯇꯥꯡꯒꯅꯦꯕ ꯃꯃꯟꯗꯣ ꯃꯤꯁꯨ ꯇꯥꯡꯉꯁꯨ ꯃꯤꯁꯤꯡꯁꯨ ꯑꯗꯨꯝ ꯂꯩꯒꯅꯦꯕ
ꯍꯣꯏ ꯂꯧꯅꯩꯕ ꯎ ꯑꯁꯤ ꯑꯩꯈꯣꯏ ꯎ ꯎ ꯑꯩꯈꯣꯏ ꯑꯩꯈꯣꯏ ꯑꯩꯈꯣꯏ ꯖꯥ ꯀꯀꯥꯁꯦ ꯍꯧꯖꯤꯛ ꯂꯧꯕꯨꯛ ꯈꯔ ꯂꯩꯔꯤꯕꯀꯣ ꯃꯩꯇꯩꯈꯣꯏꯒꯤ ꯌꯣꯟꯅꯤꯡꯗꯕ ꯑꯗꯨ ꯈꯔ ꯀꯨꯝꯆꯠ ꯈꯔ ꯂꯧꯈ꯭ꯔꯦꯕ ꯑꯗꯨ ꯄꯣꯏꯟꯗ ꯂꯥꯛ ꯇ꯭ꯋꯦꯟꯇꯤ ꯊꯥꯎꯖꯟ ꯂꯧꯋꯦꯕ ꯄꯣꯏꯟꯗ ꯑꯩꯁꯨ ꯉꯝꯗ꯭ꯔꯁꯨ ꯄꯣꯏꯟ ꯇꯔꯥꯒꯨꯝ ꯁꯨꯍꯟꯒꯦ ꯍꯥꯏꯕꯅꯦ ꯉꯝꯗ꯭ꯔꯦ
ꯇꯞ ꯇꯞꯅ ꯂꯧꯅ ꯀꯗꯧ ꯍꯔ ꯍꯌꯦꯡꯋꯥꯏ ꯑꯗꯨꯝ
ꯇꯞꯅ ꯇꯞꯅ ꯂꯧꯒꯦꯔꯁꯨ ꯉꯝꯗ꯭ꯔꯦꯅꯦ ꯊꯕꯛ ꯒꯣꯔꯃꯦꯟꯒꯤ ꯊꯕꯛ ꯇꯧꯗꯕꯅꯤ ꯅꯤꯅ
ꯃꯊꯪꯗ ꯌꯦꯡꯨ ꯇꯥꯔꯁꯤꯅ ꯑꯗꯨꯝ ꯂꯥꯛꯑ
ꯎꯝ ꯂꯩꯕꯥꯛ ꯂꯧꯁꯤꯜꯂꯒ ꯌꯨꯝ ꯁꯥꯕ ꯑꯃꯨꯛ ꯉꯝꯗꯕ ꯕꯦꯔꯥꯅꯦ ꯇꯝꯄꯥꯛꯇ ꯂꯩꯕꯁꯦ ꯂꯧ ꯃꯃꯜꯗ ꯂꯩꯕꯥꯛꯁꯤ ꯌꯥꯝ ꯆꯥꯎꯅ ꯂꯧꯈ꯭ꯔꯦ ꯍꯥꯏꯔꯦꯀꯣ ꯑꯃꯨꯛꯀ ꯌꯨꯝ ꯊꯥꯅꯉꯥꯏ ꯄꯩꯁꯥ ꯂꯩꯇꯕ ꯂꯣꯏꯊꯣꯛꯄ
ꯍꯧꯖꯤꯛꯀꯥꯟꯗꯤ ꯌꯨꯝꯁꯦ ꯌꯥꯝꯅ ꯀꯩ ꯍꯥꯏꯁꯤꯔꯥ ꯄꯩꯁꯥ ꯆꯪꯗꯕꯤꯗꯀꯣ ꯑꯦꯠꯖꯁ ꯇꯧꯔꯒ ꯑꯗꯨꯝ ꯁꯤꯝꯄꯜꯗ ꯁꯥꯕꯅ ꯐꯋꯗ
ꯎꯝ ꯑꯩꯈꯣꯏꯒꯤꯗꯤ ꯎꯕꯨꯗꯤ ꯎ ꯉꯛꯇꯅꯦꯕꯀꯣ ꯑꯩꯈꯣꯏꯔꯣꯝꯗꯒꯤ ꯎꯅꯦꯕ ꯑꯗꯨ ꯄꯨꯊꯣꯛꯄ ꯃꯃꯜ ꯋꯥꯡꯕ ꯒꯥꯔꯤ ꯆꯖꯥꯔꯖꯇꯣ ꯋꯥꯡꯕ ꯎꯕꯨꯗꯤ
ꯑꯥ
ꯄꯨꯊꯣꯛꯄꯒꯤ ꯎ ꯃꯃꯜ ꯋꯥꯡꯕ ꯇꯦꯛꯁ ꯌꯥꯝꯕ
ꯎꯝ ꯎꯗꯤ ꯐꯥꯎꯕꯅꯦ ꯈꯪꯉꯅꯦ
ꯎꯝ
ꯑꯗꯨꯅ ꯍꯥꯏꯅꯗꯤ ꯐꯣꯔꯦꯁ ꯗꯤꯄꯥꯔꯠꯃꯦꯟꯁꯤꯅ ꯐꯥꯕꯅꯦꯕ
ꯍꯣꯏ ꯑꯁꯣꯝꯗ ꯀꯩꯅꯣ ꯌꯨꯝ ꯁꯥꯟꯅꯉꯥꯏ ꯍꯥꯏꯔꯗꯤ ꯑꯩꯈꯣꯏ ꯇꯦꯛꯇꯔ ꯍꯦꯠ ꯑꯃ ꯏꯔꯒ ꯑꯗꯨꯝ ꯑꯗꯨꯗꯤ ꯌꯥꯏꯌꯦ ꯍꯥꯟꯅ ꯑꯩꯈꯣꯏ ꯄꯨꯊꯣꯛꯀꯥꯟꯗꯤꯀꯣ ꯍꯧꯖꯤꯛꯇꯤ ꯁꯨꯌꯥ ꯌꯥꯗ꯭ꯔꯦ
ꯎꯝ
ꯑꯩꯈꯣꯏꯗꯤ ꯂꯩꯕꯥꯛ ꯐꯥꯅ ꯄꯨꯣꯊꯣꯛ ꯂꯣꯠ ꯂꯣꯠ ꯃꯔꯤ ꯃꯔꯤꯒꯨꯝꯅꯦ ꯑꯩꯈꯣꯏꯅ ꯀꯣꯏꯊꯣꯛꯄꯗꯣ
ꯑ ꯌꯥꯝ ꯉꯝꯃꯦ ꯑꯗꯨꯗꯤ
ꯍꯣꯏ ꯌꯥꯝꯃꯦ ꯑꯗ ꯑꯩꯅ ꯎꯝ ꯈꯔꯗꯤ ꯌꯣꯟꯊꯣꯛꯈ꯭ꯔꯦ ꯑꯩꯅ ꯄꯩꯁꯥ ꯂꯩꯗꯕꯤ
ꯎꯝ ꯃꯇꯥꯡ ꯃꯇꯥꯡ ꯆꯥꯗꯣꯏ ꯌꯣ ꯊꯣꯛꯂꯦ ꯑꯗꯨꯣ
ꯎꯝ ꯑꯗꯨꯝ ꯊꯝꯂꯁꯨ ꯀꯥꯟꯅꯗꯦꯕ
ꯗꯔꯀꯥꯔ ꯑꯣꯏꯕ ꯃꯇꯝꯗ ꯍ ꯊꯣꯛꯣꯛꯄꯟꯅ ꯐꯔꯤꯗꯨꯅ
ꯃꯤꯅꯁꯨ ꯂꯧꯒꯦ ꯂꯧꯒꯦ ꯑꯗꯨꯝ ꯍꯥꯏꯕ ꯃꯅꯥꯛꯇ ꯌꯨꯝ ꯁꯥꯕ ꯈꯣꯏꯗꯣ
ꯎꯝ
ꯑꯩ ꯃꯣꯏꯅꯁꯨ ꯅꯤ ꯃꯟꯕꯒꯤ ꯑꯩꯅ ꯌꯣꯟꯊꯣꯛꯈꯤꯕ ꯁꯤ ꯇꯥꯝꯗꯗꯤ ꯑꯦ ꯎ ꯌꯥꯝ ꯇꯥꯡꯉꯤꯗꯅ
ꯑꯥ ꯑꯁꯤꯗꯤ ꯂꯩꯕꯗꯣ ꯑꯁ ꯐꯩ ꯅꯠꯇꯦꯍꯦ ꯑꯣ ꯎꯄꯥꯛ ꯑꯃ ꯂꯩꯕꯗ ꯐꯈꯤꯁꯦ ꯄꯩꯁꯥꯗꯨꯣ ꯄꯤꯛꯄ ꯐꯥꯎꯋꯦ ꯋꯥ ꯐꯥꯎꯕ ꯇꯦ ꯁꯤꯗꯤ ꯂꯩꯕꯗꯨ
ꯍꯥꯀꯨꯝ ꯈꯔ ꯌꯣꯟꯊꯣꯛꯑꯦ ꯀꯨꯝꯁꯤ ꯈꯔ ꯌꯣꯟꯊꯣꯛꯑꯦ ꯃꯣꯏꯅ ꯅꯤꯃꯟꯕꯒꯤ ꯃꯣꯏꯅ ꯄꯨꯔꯛꯄꯗꯣ ꯈꯔ ꯋꯥꯠꯄꯗꯣ
ꯑꯩꯈꯣꯏꯁꯨ ꯆꯤꯡꯗ ꯎꯗꯣ ꯌꯣꯛꯂ ꯂꯩꯕꯅꯦ ꯆꯥꯔꯛꯑꯀꯥꯟꯗ ꯈꯥꯏꯔꯒ ꯌꯣꯡꯗꯧꯕꯀꯣ
ꯂꯦꯍꯥꯎꯁꯁꯤꯡꯗꯣ ꯑꯩꯈꯣꯏꯒꯤꯗꯤ ꯑ ꯀꯩꯅꯣ ꯈꯪꯂꯛꯑꯒ ꯇꯤꯛꯀ ꯑꯗꯨꯒ ꯎ ꯑꯉꯥꯡꯕꯗꯣ
ꯎꯝ
ꯑꯗꯨꯒꯨꯝꯃꯛꯇꯅꯦ
ꯇꯥꯡꯕꯁꯤꯡꯗꯤ ꯍꯧꯖꯤꯛꯇ ꯄꯥꯛ ꯍꯧꯖꯤꯛꯇꯤ ꯄꯥꯛ ꯂꯩꯅꯗ꯭ꯔꯦꯗ
ꯑꯁ ꯁꯤ ꯑꯩꯈꯣꯏ ꯎꯝ ꯑꯩꯈꯣꯏ ꯎꯗꯤ ꯑꯁ ꯑꯁꯤꯗ ꯌꯣꯜꯂꯗꯤ ꯃꯃꯜ ꯑꯥ ꯌꯥꯎꯏꯤꯅꯤ ꯄꯤꯂꯔꯈꯣꯏꯗꯣ ꯎ ꯑꯉꯥꯡꯕꯅꯦꯕ
ꯎꯅꯤꯡꯊꯧ ꯑꯃ ꯑꯣꯏꯔꯝꯅꯤꯅꯗꯤ
ꯀꯔꯤ ꯍꯥꯏ ꯑꯣꯏ
ꯎ ꯐꯥꯕ ꯎꯀꯜꯃꯗꯤ ꯀ꯭ꯂꯥꯁ ꯑꯦꯒꯨꯝꯕꯗꯤ ꯇꯥꯡꯉꯤ
ꯄꯤꯂꯔꯗꯤ ꯑꯗꯨ ꯉꯥꯛꯇꯅꯦꯕ ꯌꯨꯝ ꯁꯥꯕ ꯁꯣꯏꯔꯅꯤ ꯋꯥꯡꯃꯟꯕꯤ ꯍꯥꯀꯨꯝ ꯑꯦ ꯇꯨ ꯊꯥꯎꯖꯟ ꯀꯌꯥꯔꯔꯥ ꯑꯦ ꯀꯩꯅꯣ ꯅꯨꯡꯁꯤꯠꯀꯟꯝꯕꯗꯣ
ꯑꯥ
ꯅꯨꯡꯁꯤꯠ ꯀꯝꯕꯗꯨ ꯈꯔ ꯅꯝꯈ꯭ꯔꯦꯕ ꯋꯥꯡꯃꯟꯕꯒꯤ ꯎꯝ
ꯋꯥꯡ ꯉꯗꯤ ꯍꯧꯣꯏ ꯃꯇꯧꯅꯤ ꯁꯅꯨꯡꯁꯤꯠ ꯀꯔꯗꯤ ꯇꯦꯛꯄꯒꯨꯝꯕ ꯃ ꯑꯣ ꯇ ꯇ ꯀꯨꯝꯕ
ꯇꯦꯛꯄꯗꯤ ꯇꯦꯛꯂꯣꯏ ꯑꯗꯨ ꯋꯥꯡꯃꯟꯕꯒꯤ ꯈꯔ ꯅꯝꯈ꯭ꯔꯕ ꯅꯨꯡꯁꯤꯠ ꯄ ꯃ ꯀꯩꯗꯨꯀꯤ ꯍꯦ ꯍꯥꯟꯅ ꯇꯨ ꯊꯥꯎꯖꯟ ꯀꯌꯥ ꯇ꯭ꯋꯦꯟꯇꯤ ꯐꯣꯔ ꯅꯨꯡꯁꯤꯠ ꯀꯥꯟꯕꯗꯨꯣ ꯅꯣꯏ ꯈꯪꯍꯧꯗ꯭ꯔꯣ
ꯇꯨꯗꯤ ꯂꯣꯏꯔꯦꯅꯦ
ꯑꯗꯨꯨꯔꯣꯏꯗ ꯃꯤꯕꯣꯔꯗꯨ ꯐꯖꯅ ꯐꯥꯕꯕꯨꯣ
ꯎꯝꯝ
ꯎ ꯎꯅ ꯇꯦꯛꯄꯅ ꯈꯔ ꯌꯥꯏꯑ ꯀꯩꯅꯣ ꯀꯩꯅꯣ ꯁꯥꯠ ꯍꯥꯏꯕ ꯅꯠꯇꯦꯛꯔꯗꯤ ꯑꯗꯨꯝ ꯁꯤꯔꯦ
ꯎꯝ
ꯎꯅ ꯅꯥꯜꯂꯗꯤ ꯃꯥꯗꯤ ꯈꯨꯗꯛꯇ ꯇꯦꯛ ꯂꯣꯏꯕ ꯇꯞꯅ ꯉꯥꯊꯔꯛꯈꯤꯗꯧꯅꯦꯕ ꯎꯗꯤ ꯑꯗꯨꯒ ꯆꯦꯟ ꯊꯣꯔ ꯂꯣꯏꯔꯦ
ꯑꯣ ꯌꯥꯝꯌꯥꯝꯕꯁꯤꯡꯁꯤ ꯐꯩ ꯐꯩ ꯍꯦꯛ ꯀꯠꯟꯅꯍ ꯍꯌꯦꯡ ꯑꯗꯨꯝ ꯑꯩꯈꯣꯏꯒꯤ ꯎꯗꯣ ꯐꯖꯅ ꯐꯥꯝꯅꯒꯨꯝꯕ ꯑꯗꯨꯅ ꯂꯩꯔꯤꯗꯤꯀꯣ
ꯎꯝ ꯅꯣꯏ ꯅꯨꯄꯥꯅꯤꯅ ꯅꯨꯄꯥꯅꯤꯅ ꯐꯖꯅ ꯊꯥꯎꯅꯦ
ꯍꯣꯏ ꯑꯗꯨꯝ ꯑꯩꯈꯣꯏꯅ ꯂꯧ ꯎꯕ ꯃꯇꯝꯗ ꯎꯕꯗꯣ ꯎꯁꯤꯡꯗꯣ ꯌꯣꯟꯕꯒꯤ ꯎꯁꯤꯡꯗꯨꯗꯤ ꯑꯗꯨꯝ ꯈꯥꯛꯑꯦꯕ ꯌꯥꯟꯗꯦꯕ ꯍꯉ ꯆꯥꯎꯕ ꯀꯥꯟꯗ ꯌꯣꯟꯅꯤꯡꯉ ꯍꯥꯏꯅ ꯑꯗꯨꯝ ꯈꯥꯏꯑꯦꯕ ꯈꯔꯕꯨꯗꯤ ꯂꯩꯔꯤ ꯍꯧꯖꯤꯛ ꯈꯔ ꯌꯥꯝ ꯆꯥꯎꯔꯗꯤ ꯆꯥꯎꯔꯣꯏ ꯑꯗꯨꯕꯨ ꯃꯄꯨꯡ ꯐꯥꯅ ꯆꯥꯎꯕ ꯀꯥꯟꯗ ꯌꯡꯗꯧꯅꯤꯅ
ꯎꯝ
ꯑꯗꯨꯅꯤꯗ
ꯑꯩꯈꯣꯏ ꯅꯣꯏꯗꯤ ꯀꯔꯤ ꯎ ꯊꯥꯕ ꯑꯩꯈꯣꯏꯗꯤ ꯇꯤꯛ ꯊꯥꯏ
ꯎꯗꯗꯤ ꯊꯥ ꯃꯈꯟ ꯌꯥꯝ ꯂꯩꯗ ꯈꯨꯔꯨꯝꯗ ꯑꯩꯈꯣꯏꯔꯣꯝꯗ ꯆꯠꯅꯕ ꯎꯁꯤꯡꯁꯨ ꯑꯗꯨꯝ ꯑꯗꯨꯝ ꯃꯤꯅ ꯂꯧꯒꯟꯕꯀꯣ ꯑꯁꯤꯒꯤ ꯑꯁꯤꯒꯤ ꯎꯁꯦ ꯂꯧꯒꯜꯂꯦ ꯍꯥꯏꯕꯗ ꯑꯗꯨ ꯑꯗꯨ ꯈꯛꯇ ꯑꯗꯨꯝ ꯊꯥꯔꯒ ꯑꯩꯈꯣꯏ
ꯑꯣ
ꯄꯥꯣꯗꯨꯕꯨꯗꯤ ꯊꯥꯗꯦꯕ
ꯑꯣ ꯑꯩꯈꯣꯏꯒꯤ ꯇꯤꯛ ꯇꯤꯛꯅ ꯑꯌꯥꯝꯕ ꯊꯥꯏꯌꯦꯕ ꯇꯤꯛꯅ ꯄꯛꯅꯩꯕ ꯇꯤꯛꯇꯤ ꯃꯃꯜꯗꯤ ꯋꯥꯡꯉꯦꯕ
ꯑ ꯈꯥꯅꯤ ꯎ ꯐꯥꯗꯤ ꯋꯥꯉꯅꯤꯃꯟꯗꯤ
ꯎꯝ ꯄ꯭ꯂꯦꯍꯥꯎꯁꯁꯨ ꯃꯃꯜ ꯋꯥꯡꯉꯦꯕ ꯇꯤꯛꯁꯨ ꯑꯁꯤ ꯑꯩꯈꯣꯏ ꯄꯤꯂꯔꯅ ꯇꯧꯕꯗꯤ ꯊꯥꯕ ꯌꯥꯗꯦꯕ ꯃꯣꯏꯗꯤ ꯅꯦꯆꯔ ꯒꯤꯅꯦꯕ
ꯎꯝ
ꯀꯩꯅꯣ ꯃꯥꯏ ꯃꯅꯝ ꯆꯥꯕꯗꯣ ꯑꯗꯨ ꯑꯗꯨ ꯎꯗꯨꯅꯦꯕ ꯍꯣꯏ ꯑꯗꯨ ꯎꯅꯦꯕ
ꯃꯩ ꯃꯩ ꯃꯩ ꯍꯥꯎꯑꯒꯦꯗꯣ
ꯑꯣ ꯃꯩ ꯍꯧꯔꯗꯤ ꯃꯩꯈꯨꯗꯣ ꯆꯥꯕꯗꯣ ꯆꯥꯕ ꯍꯥꯏꯒꯦꯔꯥ ꯀꯔꯤ ꯍꯥꯏꯒꯦꯔꯥ ꯈꯪꯗ꯭ꯔꯦ ꯃꯩꯇꯩꯔꯣꯁꯨ
ꯑꯗꯨꯒꯤ ꯎꯗꯣ
ꯑꯥ
ꯃꯥꯏ ꯍꯧꯕ꯭ꯔꯥ ꯃꯩ ꯃꯥꯏ ꯆꯥꯛꯄ꯭ꯔꯥ ꯃꯥꯏ ꯀꯩꯅꯣ ꯇꯧꯔꯗꯤ
ꯎꯝ ꯆꯥꯛꯄꯅꯦ ꯎꯝ ꯃꯅꯝ ꯃꯥꯏ ꯅꯨꯡꯁꯤꯠ ꯁꯦꯠꯄꯒ ꯃꯅꯝ ꯊꯔꯁꯨ ꯆꯥꯏꯌꯦꯕ ꯑꯦꯂꯔꯖꯤ ꯇꯧꯋꯦꯕ ꯑꯗꯨ ꯎ ꯉꯛꯇꯅꯦ
ꯎꯟꯅꯗ ꯐꯥꯕꯒꯝꯗꯤ
ꯎꯝ ꯊꯥꯕ ꯅꯠꯇꯦ ꯃꯍꯧꯁꯥꯅ ꯑꯗꯨꯝ ꯅꯦꯆꯔꯗ ꯂꯩꯕ
ꯈꯪꯦ ꯈꯪꯉꯦ ꯃꯊꯟꯗꯀꯣ
ꯎꯝ
ꯑꯗꯨꯗ ꯑꯗꯨꯝ ꯑꯩꯈꯣꯏꯅ ꯊꯊꯥꯡ ꯃꯊꯥꯡ ꯌꯣꯛꯄꯤꯔꯗꯤ ꯌꯥꯝ ꯂꯛꯀꯅꯤꯅ
ꯎꯝ
ꯎꯁꯤꯗꯤ ꯊꯥꯏ ꯌꯣꯟꯗꯒꯤ ꯌꯧꯅꯤ ꯑꯁꯕꯒꯤ ꯅꯠꯇꯦ
ꯑꯩꯣꯏꯁꯦ ꯑꯩꯈꯣꯏ ꯂꯣꯝꯗ ꯎ ꯎ ꯆꯥꯎꯕ ꯅꯪ ꯈꯪꯂꯅꯗꯤꯦ ꯀꯤꯅꯤ
ꯍꯧꯖꯤꯛ ꯍꯧꯖꯤꯛꯀꯥꯟꯗꯤ ꯂꯣꯏꯕꯨꯗꯤ ꯂꯣꯏꯈ꯭ꯔꯦꯕ ꯅꯍꯥꯟ ꯅꯍꯥꯟ ꯌꯣꯟꯈ꯭ꯔꯦꯕ ꯀꯣꯔ ꯀꯌꯥꯗꯔ ꯌꯣꯟꯕꯅꯦ ꯑꯩꯈꯣꯏ ꯌꯨꯝꯂꯥ ꯑꯃ ꯗ ꯂꯥꯛ ꯃꯉꯥ ꯃꯉꯥ ꯐꯪꯉꯦꯕꯀꯣ ꯑꯩꯈꯣꯏ ꯈꯨꯟꯒꯤ ꯑꯣꯏꯅ ꯌꯣꯟꯕ ꯑꯗꯨꯒ ꯄꯩꯁꯥ ꯌꯦꯟꯅꯕ ꯎꯏ ꯌꯣ ꯂꯒ
ꯎꯝ
ꯂ ꯂꯥꯛ ꯑꯃꯗ ꯂꯥꯛ ꯃꯉꯥ ꯃꯉꯥ ꯐꯪꯉꯦꯁ ꯑꯗꯨ ꯎꯈꯣꯏꯗꯤ ꯆꯥꯎ ꯕꯨꯗꯤ ꯂꯩꯥꯏꯗꯤꯦꯍꯦ
ꯆꯥꯎ ꯆꯥꯎꯔꯝꯅꯤ ꯑꯃꯅ ꯒꯥꯔꯤ ꯇꯔꯦ ꯑꯃ ꯐꯥꯎꯁꯨ ꯂꯩꯏꯅ ꯎꯗ
ꯎꯝ ꯑꯗꯨꯒꯨꯝ ꯎ ꯉꯥꯛꯇꯅꯦꯕ
ꯌꯥꯝꯕꯅꯁꯨ ꯌꯥꯝ
ꯇꯝꯗ ꯄꯨꯔꯛꯄꯗꯣ ꯑꯩꯈꯣꯏꯔꯣꯝꯗꯒꯤ ꯎ ꯉꯛꯇꯅꯦ
ꯎꯝ ꯑꯣꯔꯃꯣꯁ ꯌꯥꯦ
ꯑꯣꯏꯕꯅꯦ ꯑꯣꯏꯔꯕꯔꯕꯅ